ꯍꯜꯂꯣ ꯍꯥꯎ ꯀꯥꯏꯌꯦ
ꯑꯣ ꯀꯩꯗꯧꯔꯝꯃꯤꯅꯣ ꯏꯌꯥꯝꯕꯗꯤ
ꯑꯦ ꯁꯨꯝꯐꯝ ꯍꯕꯅꯤ ꯅꯪꯗꯤ
ꯑꯁ ꯑꯩꯁꯨ ꯑꯩꯣꯏ ꯃꯥꯒꯤ ꯆꯥꯛ ꯂꯣꯏꯕ ꯉꯥꯏꯕ ꯑꯣꯏꯅ ꯁꯨꯝ ꯃꯤꯌꯥꯝꯕꯗ ꯄꯥꯎ ꯐꯥꯎꯅꯗꯕ ꯀꯨꯏꯔꯦꯅ ꯐꯣꯟ ꯇꯧꯔꯛꯄꯅꯤꯗ ꯎꯝ ꯏꯌꯥꯝꯕꯣꯏꯗꯤ ꯆꯥꯛ ꯏꯁꯤꯡ ꯎꯅꯔꯕꯣ
ꯑꯣ ꯑꯩꯁꯨ ꯅꯠꯇꯔꯤꯌꯦꯦ ꯂꯣꯏꯕꯨꯗꯤ ꯂꯣꯏꯔꯦ ꯈꯤꯇꯪ ꯇꯞꯅ ꯆꯥꯒꯦꯅ ꯔꯝꯅꯤ ꯅꯪꯕꯨꯣ ꯌꯨꯝ ꯂꯩꯕꯗꯒꯤꯩ ꯀꯝꯗꯧꯔꯤꯒꯦ ꯅꯨꯡꯉꯥꯏꯔꯤꯕꯣ
ꯑꯗꯨꯝ ꯑꯗꯨꯝ ꯅꯨꯡꯉꯥꯏ ꯅꯨꯡꯁꯨ ꯅꯨꯡꯉꯥꯏ ꯅꯨꯡꯁꯨ ꯅꯨꯡꯉꯥꯏꯇꯦ ꯑꯗꯨꯗꯤ ꯌꯥꯝꯕꯗꯤ ꯍꯧꯖꯤꯛ ꯑꯣ ꯑꯩ ꯌꯨꯝꯗ ꯂꯩꯕꯗ ꯁꯨꯝ ꯊꯕꯛꯀ ꯀꯔꯤꯝ ꯇꯧꯗꯕꯤ ꯂꯩꯔꯒꯗꯤ ꯑꯩꯈꯣꯏ ꯏꯃꯥ ꯕꯥꯅꯉꯥꯡꯗ ꯉꯥꯡꯉꯦ ꯑꯩ ꯊꯕꯛ ꯇꯧꯔꯒꯅ ꯀꯩꯝ ꯍꯥꯏꯗꯦ ꯑꯗꯨꯗꯨꯒꯤ ꯉꯥꯡꯕ ꯅꯪ ꯁꯨꯝ ꯍꯦꯟꯖꯤꯜꯂꯛꯄ
ꯐꯅꯤꯡꯗꯅ ꯑꯗꯨꯗꯩ ꯍꯦꯟꯅ ꯊꯣꯏꯅ ꯈꯟꯖꯤꯜꯂꯨꯅꯨ
ꯑꯣ ꯈꯟꯕꯗꯤ ꯈꯟꯗꯦꯗ ꯁꯨꯝ ꯅꯨꯡꯇꯤꯒꯤ ꯏꯁꯧꯗꯨ ꯑꯗꯨꯝ ꯇꯥꯗꯔꯛꯄꯗ ꯁꯨꯝ ꯅꯨꯡꯉꯥꯏꯔꯛꯇꯕ
ꯌꯨꯝꯗꯒ ꯂꯩꯅꯤꯡꯉꯛꯇꯕꯅꯦꯕ
ꯑꯥ
ꯎꯝ
ꯌꯥꯝꯃꯗꯤ ꯍꯧꯖꯤꯛ ꯍꯧꯖꯤꯛ ꯀꯩꯀꯩ ꯇꯧꯔꯤꯒꯦ
ꯑꯁ ꯍꯧꯖꯤꯛ ꯍꯧꯖꯤꯛ ꯀꯩꯁꯨ ꯊꯣꯏꯗꯣꯛꯄꯗꯤ ꯇꯧꯗꯦ ꯍꯟꯗꯛꯇꯣ ꯕꯦꯠ ꯂꯣꯏꯁꯜꯂꯦꯕꯀꯣ ꯑꯦ
ꯑꯣ
ꯑꯗꯨꯒ ꯑꯣꯖꯥꯒꯤ ꯑꯣꯏꯕꯒꯤ ꯌꯥꯕ ꯑꯣꯏ ꯑꯣꯏ ꯁꯔꯀꯥꯔꯒꯤ ꯑꯣꯖꯥ ꯀꯧꯔꯀꯥꯟꯗ ꯆꯪꯕ ꯌꯥꯒꯗꯕ ꯀ꯭ꯔꯥꯏꯇꯦꯔꯤꯌꯥ ꯇꯆꯔ ꯏꯂꯤꯖꯤꯕꯤꯂꯤꯇꯤ ꯇꯦꯁꯀ ꯍꯥꯏꯕꯗꯣ ꯃꯌꯥꯝꯅ ꯇꯦꯠ ꯇꯦꯠꯀ ꯍꯥꯏꯅꯕꯗꯣ
ꯑꯥ
ꯑꯗꯨꯗꯣ ꯊꯥꯗꯣꯛꯀꯦꯁꯨ ꯇꯧꯔꯤ ꯑꯗꯨꯗꯒꯤꯗꯤ ꯁꯦꯟꯇꯔꯒꯤ ꯑꯣꯖꯥ ꯀꯧꯔꯛꯄꯗ ꯍꯥꯏꯗꯤ ꯀꯦꯟꯗ꯭ꯔ ꯚꯕꯤꯗ꯭ꯌꯥꯂꯌꯥꯒꯨꯝꯕ ꯃꯣꯏꯒꯨꯝꯕꯒꯤ ꯑꯣꯖꯥ ꯀꯧꯔꯛꯄꯗꯀꯣ ꯑꯗꯨꯁꯨ ꯆꯪꯕ ꯌꯥꯅꯕ ꯁꯦꯟꯇ꯭ꯔꯦꯅ ꯂꯧꯕ ꯑꯦꯛꯖꯥꯝ ꯁꯤꯇꯦꯇꯣ ꯑꯗꯨꯗꯣ ꯑꯨꯛꯇꯪ ꯊꯥꯗꯣꯛꯀꯦ ꯇꯧꯔꯤ
ꯎꯝ ꯑꯗꯨꯗꯤ ꯂꯥꯏꯔꯤꯛ ꯀꯟꯅ ꯄꯥꯔꯝꯃꯅꯤ
ꯁꯦꯞꯇꯦꯝꯕꯔꯗ ꯊꯥꯗꯣꯏꯅꯦꯕ ꯍꯧꯖꯤꯛꯄꯨꯒꯤ ꯗꯤ ꯌꯥꯝ ꯀꯟꯅ ꯄꯥꯁꯣꯟꯕꯗꯤ ꯑꯣꯏꯗ꯭ꯔꯦ ꯑꯗꯣ ꯍꯟꯗꯛ ꯑ ꯊꯥ ꯅꯨꯃꯤꯠ ꯋꯦꯦꯛꯁꯦꯜ ꯂꯣꯏꯕꯒꯗꯤ ꯑꯩ ꯊꯕꯛ ꯈꯔ ꯆꯤꯟꯗꯅ ꯇꯧꯕꯅꯦꯕ
ꯑꯣ
ꯋꯤꯛꯁꯦ ꯂꯣꯏꯔꯒꯗꯤ ꯐꯖꯅ ꯄꯥꯔꯅꯤ
ꯎꯝ
ꯅꯪꯗꯤ ꯃꯈꯥ ꯀꯩꯀꯩ ꯇꯧꯗꯒꯦ ꯈꯜꯂꯤꯕ
ꯑꯩꯁꯦ ꯃꯥꯁꯇꯔ ꯠ ꯂꯣꯏꯔꯒ ꯄꯤ ꯍꯩꯁ ꯗꯤ ꯐꯧꯗꯤꯤ ꯌꯦꯡꯉꯝꯒꯒꯦ ꯈꯜꯂꯤ ꯑꯗꯨꯣ ꯄꯤ ꯑꯩꯆ ꯗꯤꯁꯦ ꯖꯤ ꯑꯥꯔ ꯑꯦꯐ ꯀꯨꯝꯕꯒ ꯐꯥꯎꯗ꯭ꯔꯗꯤ ꯇꯧꯕ ꯀꯥꯟꯅꯗꯦꯕ ꯄꯩꯁꯥ ꯇꯤꯡꯅꯕ ꯑꯗꯨ ꯖꯔꯦ ꯐꯥꯎꯗ꯭ꯔꯒꯗꯤ ꯎꯝ ꯆꯍꯤ ꯑꯃ ꯑꯅꯤꯐꯧꯗꯤꯤ ꯌꯦꯡꯉꯝꯈꯤꯅꯤ ꯑꯗꯨꯒ ꯐꯥꯎꯗ꯭ꯔꯒꯗꯤ ꯁꯦꯟꯇ꯭ꯔꯦꯜꯒꯤꯒꯨꯝꯕ ꯊꯕꯛ ꯕꯦꯡꯀꯤꯒꯨꯝꯕ ꯊꯕꯛ ꯑꯗꯨꯃꯥꯏꯅ ꯑꯣꯏꯅ ꯌꯦꯡꯉꯅꯤ
ꯆꯍꯤ ꯑꯃꯅꯤꯅꯤꯗꯣ ꯌꯥꯝꯃꯜꯂꯦ ꯆꯍꯤ ꯑꯃꯗꯣ ꯊꯥꯔꯣꯅꯦ
ꯑꯥ
ꯅ ꯑꯣꯖꯕꯅꯤꯉ ꯒꯗꯤ ꯄꯩꯁꯥꯒꯤ ꯈꯟꯗꯕꯤꯗ ꯍꯣꯏ ꯄꯩꯁꯥꯕꯨꯗꯤ ꯆꯪꯉꯤꯀꯣ
ꯎꯝ ꯑꯥ
ꯑꯗꯨ ꯅꯦꯠꯁꯦ ꯂꯦꯞꯇꯣꯞ ꯐꯪꯉꯗꯤ ꯌꯥꯔꯦ
ꯍꯣꯏ
ꯑꯗꯨ ꯀꯩꯒꯨꯝꯕ ꯂꯥꯏꯕꯛꯅ ꯐꯔꯒꯗꯤ ꯐꯅꯩꯀꯣ
ꯑꯥ
ꯗꯤ ꯁꯠ ꯑꯣꯟꯊꯣꯛꯑꯒ ꯅꯪꯒꯤ ꯑꯇꯣꯞꯄ ꯄ꯭ꯂꯥꯟ ꯑꯃ ꯑꯣꯏꯅ ꯆꯦꯟꯖ ꯇꯧꯊꯣꯛꯎꯕ
ꯍ ꯍꯣꯏ
ꯃꯇꯝꯁꯦ ꯍꯧꯈꯤꯕꯁꯦ ꯌꯥꯝ ꯅꯨꯡꯉꯥꯏꯇꯕꯅꯦꯕ ꯈꯪꯍꯧꯗꯕꯅꯦꯕ
ꯍ
ꯑꯗꯣ ꯑꯩꯁꯨꯅꯦ ꯍꯟꯗꯛꯇꯤ ꯍꯟꯗꯛ ꯗꯤꯁꯦꯝꯕꯔ ꯂꯥꯛꯇꯣꯏꯁꯦ ꯁꯤꯗꯗꯤ ꯑꯩꯁꯨ ꯐꯖꯅ ꯅꯦꯠꯇꯣ ꯀꯜꯂꯒ ꯄꯥꯔꯒ ꯊꯥꯒꯦ ꯈꯜꯂꯤꯅꯤ ꯃꯃꯥꯡꯗ ꯄꯦꯄꯔ ꯋꯥꯟꯒꯤ ꯀꯩꯅꯣꯁꯦ ꯎꯝ ꯔꯤꯖꯅꯤꯡꯒꯨꯝꯕ ꯃꯦꯠꯁꯀꯨꯝꯕꯁꯦ ꯈꯣꯠꯄ ꯄ꯭ꯔꯦꯛꯇꯤꯁ ꯐꯖꯅ ꯇꯧꯔꯝꯃꯕꯅꯦ ꯍꯗ ꯍꯥꯏꯒꯤ ꯕꯠꯀꯤꯁꯨ ꯑꯔꯣꯏꯕ ꯆꯍꯤ ꯑꯣꯏꯕꯒꯤ ꯀꯩꯅꯣꯗꯣ ꯒꯥꯝꯣꯒꯥꯝ ꯑ ꯄ꯭ꯔꯣꯒꯥꯝꯗꯣ ꯐꯅ ꯁꯤꯟꯖꯜꯂꯛꯄ ꯐꯖꯅ ꯐꯝꯃꯒ ꯄꯥꯒꯦ ꯇꯧꯔꯀꯥꯟꯗ ꯀꯩꯅꯣ ꯇꯧꯁꯤꯜꯂꯛꯄ ꯑ ꯃꯈꯣꯏꯒꯤ ꯂꯦꯁꯟ ꯄ꯭ꯂꯥꯟ ꯁꯦꯝꯕꯒꯤ ꯑꯃꯨꯛ ꯀꯟꯅ ꯑꯃꯨꯛ ꯆꯤꯟꯁꯤꯜꯂꯛꯄ ꯑꯗꯒꯤꯗꯤ ꯁ꯭ꯀꯨꯜ ꯏꯟꯇꯔꯟꯁꯤꯞ ꯇꯣ ꯊꯥ ꯃꯈꯥꯏꯃꯨꯛ ꯆꯠꯂꯦꯕꯀꯣ ꯑꯗꯨꯒꯤ ꯑꯃꯨꯛꯁꯨ ꯆꯤꯜꯂꯦ ꯑꯗꯒꯤ ꯀꯩꯅꯣ ꯇꯧꯕ ꯎ ꯑꯩꯈꯣꯏ ꯌꯨꯝꯒꯤꯅꯦ ꯑꯩꯈꯣꯏ ꯏꯌꯥꯝꯕ ꯑꯍꯜꯗꯣ ꯑꯗꯨ ꯑꯃꯨꯛ ꯍꯟꯗꯛ ꯆꯍꯤ ꯍꯟꯗꯛꯀꯤ ꯇꯥꯡ ꯂꯥꯛꯈꯤꯕ ꯖꯨꯟꯒꯤ ꯇꯥꯡ ꯇꯔꯥꯃꯉꯥꯗ ꯂꯨꯍꯣꯡꯈꯤꯕ
ꯑꯣ
ꯇꯔꯥꯃꯉꯥ ꯅꯠꯇꯦ ꯇꯔꯥꯇꯔꯦꯠ ꯑꯣꯏꯔ ꯃꯥꯜꯂꯦ ꯑꯗꯨꯅ ꯊꯕꯛꯁꯤꯦ ꯃꯅꯝ ꯃꯅꯝ ꯃꯅꯝ ꯃꯅꯝ ꯇꯧꯁꯤꯜꯂꯛꯄꯗ ꯉꯁꯤ ꯈꯛꯇꯅꯤ ꯂꯣꯏꯔꯤꯁꯦ ꯂꯨꯍꯣꯡꯕꯒꯤ ꯊꯧꯗꯣꯛ ꯍꯥꯏꯗꯤ ꯊꯥ ꯐꯥꯕꯒꯤ ꯆꯥꯛꯀꯧꯅꯕ ꯌꯨꯝ ꯆꯪꯅꯕ ꯈꯣꯠꯅꯕ ꯇꯧꯕꯗꯣ ꯈꯛꯇꯅꯤ ꯂꯣꯏꯁꯦ ꯊꯕꯛꯁꯨ ꯃꯔ ꯃꯔꯅ ꯆꯪꯈꯤꯗꯅꯦ ꯑꯗꯨꯝ ꯍꯣꯠꯅꯕꯗꯣ ꯋꯥꯠꯈ꯭ꯔꯦꯕ
ꯑ
ꯑꯗꯨꯅꯤ ꯃꯇꯝꯁꯦ ꯈꯪꯍꯧꯗꯦ
ꯑꯩꯁꯨ ꯗꯤꯁꯦꯝꯕꯔꯒꯤꯁꯤꯗꯒꯤ ꯍꯟꯗꯛ ꯂꯥꯛꯏ ꯗꯤꯁꯦꯝꯕꯔꯁꯤꯗꯒꯤ ꯇ꯭ꯔꯥꯏ ꯇꯧꯕ ꯍꯧꯖꯤꯜꯂꯒꯦ ꯇꯧꯕꯅꯤ ꯍꯟꯗꯛꯁꯨ ꯇꯧꯍꯧꯒꯦ ꯇꯧꯕꯅꯤ ꯑꯗꯨꯗ ꯁꯨꯝ ꯌꯨꯝ ꯂꯝꯗ ꯊꯧꯗꯣꯛ ꯑꯃ ꯊꯣꯛꯆꯟꯗꯅ ꯑꯗꯨꯝ ꯃꯔꯥꯡ ꯃꯔꯥꯡ ꯇ ꯑꯣꯏꯍꯧꯗ꯭ꯔꯕ
ꯑꯗꯣ ꯍꯟꯗꯛꯇꯤ ꯀꯟꯅ ꯄꯥꯔꯣ ꯑ ꯑꯇꯩ ꯂꯔꯤ ꯅꯗꯣꯏꯔꯣꯝꯗꯣ ꯂꯥꯛꯈꯤꯗꯕ ꯀꯨꯏꯔꯦꯅꯦꯍꯦ
ꯑꯥꯎꯈꯣꯏꯝꯁꯦ ꯍꯧꯖꯤꯛꯁꯦ ꯑꯗꯨꯝ ꯅꯨꯡꯉꯥꯏ ꯅꯨꯡꯁꯥꯗꯤ ꯑꯗꯨꯝ ꯁꯥꯗꯤ ꯁꯥꯏ ꯌꯨꯝꯗ ꯂꯩꯕꯁꯦ ꯑꯗꯨꯝ ꯍꯥꯏꯗꯤ ꯎꯔꯨꯝꯒꯨꯝꯕ ꯑꯃꯒ ꯐꯪꯗ꯭ꯔꯒꯗꯤ ꯌꯥꯝ ꯊꯤꯅ ꯁꯥꯏꯌꯦꯕ ꯌꯨꯝ ꯃꯅꯨꯡꯗ ꯂꯩꯔꯒꯁꯨ ꯑꯗꯨꯗꯒꯤ ꯎꯝ ꯍꯧꯖꯤꯛꯀꯥꯟꯒꯤ ꯋꯦꯗꯔꯁꯤꯁꯨ ꯍꯥꯏꯕ ꯉꯝꯗꯦ ꯅꯣꯡ ꯍꯦꯛ ꯇꯥꯁꯤꯜꯂꯛꯀꯅꯤ ꯅꯨꯡꯁꯥ ꯑꯃꯨꯛ ꯁꯥꯗꯣꯔꯛꯀꯅꯤ ꯑꯗꯨꯒ ꯅꯣꯡꯒ ꯇꯥꯗꯕꯤ ꯅꯨꯡꯁꯥꯁꯨ ꯌꯥꯝ ꯀꯟꯅ ꯁꯥꯗꯕ ꯃꯇꯝꯗꯨꯗ ꯌꯥꯝ ꯅꯨꯡꯉꯥꯏꯔꯦ ꯑꯗꯨꯗꯒꯤ
ꯑ ꯍꯟꯗꯛꯇꯤ ꯅꯣꯡ ꯇꯥꯕꯁꯦ ꯈꯔ ꯊꯦꯡꯉꯦ
ꯑꯥ
ꯊꯥꯏꯅ ꯊꯥꯏꯅꯗꯤ ꯃꯃꯥꯡ ꯆꯍꯤ ꯈꯛꯇꯗꯤ ꯁꯤꯒꯨꯝꯕ ꯃꯇꯝꯁꯦ ꯂꯧꯒꯛꯇꯣ ꯆꯥꯎꯅꯗꯅꯀꯣ
ꯑ
ꯂꯧꯒꯁꯤ ꯁꯦꯝꯅꯗꯅ ꯐꯖꯅ ꯂꯩꯔꯕ ꯃꯇꯝꯅꯦꯕ ꯍꯧꯖꯤꯛ ꯅꯣꯡ ꯇꯥ ꯅꯣꯡꯁꯨ ꯇꯥꯗꯦ ꯏꯁꯤꯡꯁꯨ ꯐꯖꯅ ꯐꯪꯗꯦ ꯇꯧꯔꯤꯁꯦ ꯃꯁꯤ ꯅꯣꯡ ꯅꯤꯅꯤꯁꯤꯗꯗꯤ ꯑꯀꯟꯕ ꯅꯣꯡ ꯂꯩ ꯀꯥꯗꯦ ꯍꯥꯏꯕꯅꯤ ꯑꯗꯣ ꯍꯧꯖꯤꯛ ꯂꯩꯁꯦ ꯅꯣꯡ ꯃꯪꯉꯒ ꯑꯣꯟꯁꯥ ꯁꯥꯔꯒ ꯀꯣ ꯄꯨꯂꯞ ꯄꯨꯂꯞ ꯄꯨꯂꯞ ꯆꯥꯍꯜꯂꯒ ꯂꯩꯔꯦꯕ
ꯑꯗꯣ ꯏꯌꯥꯝꯕ ꯍꯔꯝꯗꯗꯤ ꯑꯗꯨꯃꯥꯏꯅ ꯇꯧꯕꯗꯣ ꯈꯔꯕꯨ ꯐꯔꯝꯒꯅꯤ ꯍꯥꯏꯕꯗꯤ ꯏꯁꯤꯡ ꯃꯅꯦꯟꯗꯣ ꯈꯔ ꯋꯥꯠꯄꯅꯤꯅ ꯑꯁ ꯑꯩꯈꯣꯏꯗꯤ ꯄꯥꯠ ꯃꯄꯥꯡꯕ ꯑꯣꯏꯔꯦ ꯑꯗꯨꯃꯥꯏꯅꯒ ꯃꯪꯕꯗꯨꯗꯗꯤ ꯑꯁ ꯏꯁꯥꯁꯦ ꯄꯨꯡꯂꯞ ꯅꯞꯄꯒ ꯁꯥꯖ ꯁꯥꯔꯅꯤ ꯑꯗꯨꯗꯒꯤ ꯅꯞꯁꯨ ꯅꯞꯄꯦ ꯍꯨꯃꯥꯡꯁꯨ ꯆꯦꯟꯊ ꯑꯣꯏꯣꯏ ꯆꯦꯟꯊ ꯊꯕ ꯑꯣꯏꯣꯏ ꯄꯅꯞ ꯅꯞꯁꯤꯜꯂꯦ ꯑꯗꯨ ꯅꯨꯡꯉꯥꯏꯐꯝ ꯈꯪꯗꯦꯕ ꯑꯗꯨꯗꯒꯤ ꯅꯣꯡꯃꯨꯛ ꯇꯥꯔꯒꯅ ꯍꯣꯏ ꯆꯅꯞ ꯆꯅꯞ ꯂꯥꯛꯑꯣꯗꯝ ꯅꯣꯡꯃꯨꯛ ꯇꯥꯔꯒꯅ ꯂꯝꯕꯤꯁꯦ ꯑꯩꯈꯣꯏꯗꯤ ꯆꯤꯡ ꯃꯈꯣꯡꯁꯨ ꯑꯣꯏꯔꯦ ꯑꯗꯨꯗꯨꯅ ꯂꯩꯈꯣꯡ ꯎꯝ ꯑꯇ ꯅꯨꯡꯉꯥꯏꯕꯝ ꯈꯪꯗꯦ ꯑꯗꯨꯗꯒꯤ ꯑꯩꯈꯣꯏꯔꯣꯝꯒꯤ ꯂꯝꯕꯤ ꯈꯥꯛꯇꯁꯨ ꯀꯌꯥ ꯅꯨꯡꯉꯥꯏꯕ ꯌꯧꯗꯦꯕ ꯃꯇꯦꯛ ꯃꯇꯦꯛ ꯌꯥꯝꯅ ꯐꯤꯕꯝ ꯌꯥꯝ ꯁꯣꯛꯄ ꯁꯣꯛꯄ ꯌꯥꯎꯋꯦꯕꯀꯣ
ꯑꯁ ꯑꯩꯅ ꯑꯩꯅ ꯊꯥꯏꯅ ꯂꯥꯛꯄꯗꯣ ꯑꯗꯨꯐꯥꯎꯗ ꯂꯝꯕꯤꯗꯣ ꯂꯝꯕꯤꯗ ꯈꯔ ꯐꯕ ꯋꯥꯠꯍꯧꯔꯕꯅꯤꯅꯦ
ꯑꯥ
ꯍꯗꯨ ꯄꯣꯛꯛꯇ ꯊꯃꯦꯗ꯭ꯔꯔꯤꯕꯣꯂꯝ ꯕꯤꯖꯌꯥ
ꯑꯩꯈꯣꯏꯒꯤ ꯍꯣꯏ ꯑꯌꯥꯝꯕ ꯁꯔꯨꯛꯇꯤ ꯁꯦꯝꯃꯦ ꯑꯗꯨꯒ ꯑꯩꯈꯣꯏꯒꯤ ꯑꯩꯈꯣꯏꯅꯝ ꯊꯪꯕ ꯅꯥꯀꯟꯁꯤꯃ ꯍꯥꯏꯗꯤ ꯅꯣꯡ ꯈꯔ ꯀꯟꯅ ꯇꯥꯔꯒꯗꯤ ꯆꯤꯡ ꯅꯤꯡꯈꯥꯏꯕꯒꯨꯝꯕꯁꯦ ꯌꯥꯝ ꯊꯣꯛꯀꯜꯂꯦꯕ ꯑꯗꯨꯗꯨꯅ ꯍꯥꯏꯗꯤ ꯂꯝꯕꯤ ꯁꯦꯝꯕꯗꯣ ꯐꯔꯛ ꯇꯥꯔ ꯂꯩꯕ ꯃꯃꯥꯡ ꯃꯃꯥꯡ ꯆꯍꯤꯗꯁꯨ ꯑꯩꯈꯣꯏ ꯌꯨꯝꯗꯣ ꯆꯤꯡ ꯅꯤꯡꯈꯥꯔꯛꯄꯗ ꯑꯩꯈꯣꯏ ꯆꯥꯛꯈꯨꯝꯒ ꯀꯩꯒ ꯄꯨꯜꯂꯞ ꯅꯟꯈꯩꯅꯤ ꯀꯩꯅꯣ
ꯑꯁ
ꯑꯗꯨ ꯑꯗꯨꯒꯤ
ꯆꯤꯡ ꯃꯄꯥꯟꯗ ꯂꯩꯕꯁꯤꯁꯨ ꯈꯨꯗꯣꯡ ꯊꯤꯅꯤꯡꯉꯥꯏꯅꯤꯅꯦꯀꯣ
ꯥ ꯈꯨꯗꯣꯡ ꯊꯤꯅꯤꯡꯉꯥꯏꯅꯤ ꯑꯗꯨꯗꯒꯤ ꯑꯩꯈꯣꯏꯒꯤ ꯃꯊꯛꯇ ꯍꯥꯏꯗꯤ ꯒꯥꯔꯤ ꯂꯝꯕꯤ ꯑꯣꯏꯌꯦꯕꯀꯣ ꯒꯥꯔꯤ ꯂꯝꯕꯤ ꯑꯣꯏꯕꯗꯣ ꯑꯗꯨꯁꯨ ꯑꯃꯨꯛ ꯅꯣꯡꯁꯦ ꯌꯥꯝ ꯇꯟꯅ ꯆꯨꯔꯒꯗꯤ ꯑꯗꯨ ꯂꯝꯕꯤꯗꯨꯁꯨ ꯌꯥꯝ ꯀꯨꯝꯃꯛꯀꯅꯤꯅ ꯍꯥꯏꯅꯔꯤꯕꯅꯤ ꯃꯌꯥꯝ ꯑ ꯑꯗꯨꯒꯤ ꯑꯩꯈꯣꯏ ꯑ ꯑꯩꯈꯣꯏ ꯑꯗꯨꯒꯤ ꯑꯥ
ꯅꯣꯏ ꯀ꯭ꯂꯕꯀ ꯐꯖꯅ ꯇꯥꯟꯅꯔꯦꯗꯅ ꯑꯗꯨꯒ ꯀꯩ ꯀꯩ ꯇꯧꯕ ꯌꯥꯕꯒꯦ ꯍꯥꯏꯕꯗꯣ ꯅꯣꯏꯒꯤ ꯀ꯭ꯂꯕꯅ ꯅꯣꯏ ꯑꯗꯨꯒꯤ ꯂꯩꯔꯤꯕ ꯀꯩꯅꯣꯗꯣ ꯑꯦꯝ ꯑꯦꯜ ꯑꯦꯗꯣ
ꯍꯣꯏ
ꯑꯗꯨꯗ ꯄꯨꯈꯠꯂꯒꯅꯦ ꯐꯖꯅ ꯋꯥ ꯇꯥꯅꯍꯧꯕꯀꯣ
ꯑꯗꯨꯕꯨꯗꯤ ꯎꯝ ꯃꯃꯥꯡꯗ ꯑꯗꯨꯃꯥꯏ ꯁꯨꯃꯥꯏꯅ ꯍꯥꯏꯅꯗꯦ ꯑꯗꯨ ꯅꯤꯡꯈꯥꯏꯈ꯭ꯔ ꯃꯇꯨꯡꯒꯤꯗꯨꯗ ꯂꯝꯕꯤꯗꯣ ꯆꯤꯡ ꯂꯝꯗ ꯀꯛꯁꯤꯜꯂꯒ ꯀꯩꯅꯣ ꯂꯝꯕꯤ ꯅꯧꯅ ꯑꯃ ꯁꯦꯝꯃꯅꯤꯅ ꯍꯥꯏꯅꯈꯤꯕ ꯂꯩꯕꯅꯦꯕ ꯑꯣ ꯍꯧꯖꯤꯛ ꯐꯥꯎꯒꯤꯗꯤ ꯀꯔꯤꯝ ꯇꯧꯕ ꯂꯩꯇ꯭ꯔꯤ ꯍꯥꯟ ꯍꯧꯖꯤꯛꯀꯤ ꯂꯝꯕꯤꯗ ꯑꯗꯨꯝ ꯒꯥꯔꯤꯁꯨ ꯑꯗꯨꯝ ꯆꯠꯅꯔꯤ ꯑꯩꯈꯣꯏ ꯃꯄꯥꯗꯨꯗꯤ ꯑꯗꯨꯝ ꯃꯩ ꯈꯔ ꯈꯔ ꯆꯠꯂꯒ ꯁꯣꯔꯣꯛꯇꯨꯁꯨ ꯑꯗꯨꯝ ꯂꯩꯌꯦꯕ ꯑꯗꯣ ꯅꯣꯡꯒ ꯀꯟꯅ ꯇꯥꯔꯒꯗꯤ ꯒꯥꯔꯤ ꯑꯆꯧꯕ ꯑꯃꯒ ꯍꯥꯏꯗꯤ ꯃꯥꯟ ꯒꯥꯔꯤꯒꯨꯝꯕ ꯒꯥꯔꯤ ꯍꯩꯕꯒꯨꯝꯕ ꯑꯗꯨꯒ ꯂꯥꯛꯑꯗꯤ ꯇꯥꯡ ꯆꯥꯗ꯭ꯔꯗꯤ ꯑꯗꯨꯝ ꯀꯨꯝꯝꯃꯛꯄ ꯌꯥꯕꯒꯤ ꯇꯥꯟꯖꯥꯁꯨ ꯂꯩ ꯎ
ꯑꯗꯨꯅꯦ ꯅꯣꯏ ꯅꯣꯏꯔꯣꯝꯗꯣ ꯑꯩꯈꯣꯏꯒꯤ ꯄꯥꯠꯁꯨ ꯂꯩꯔꯝꯃꯤꯅꯀꯣ ꯃꯤ ꯀꯣꯏꯕ ꯂꯥꯛꯄꯁꯤꯡꯗ ꯒꯥꯔꯤꯁꯦ ꯄꯪꯊꯧꯊꯧ ꯊꯧꯅꯔꯦꯗꯣ
ꯑꯥ
ꯑꯗꯒꯤ ꯀꯩꯅꯣ ꯀꯣꯏꯕ ꯂꯥꯛꯄꯁꯤꯡꯅ ꯒꯥꯔꯤꯗꯣ ꯈꯤꯇꯪ ꯀꯥꯔꯒꯨꯝꯕ ꯑꯣꯏꯔꯗꯤ ꯈꯔ ꯐꯕ
ꯍ
ꯕꯁ ꯊꯔꯛ ꯐꯥꯎꯁꯨ ꯌꯥꯎꯋꯤꯗꯅ
ꯍꯥꯥ ꯌꯥꯎꯋꯦ
ꯑꯗꯨꯅ ꯕꯁꯇꯨꯅ ꯕꯁ ꯊꯧꯔꯛꯄꯁꯤꯡꯗꯨꯅ ꯁ꯭ꯀꯨꯜꯒꯤ ꯄꯤꯛꯅꯤꯛ ꯑꯃ ꯂꯥꯛꯑꯦ ꯈꯜꯂꯁꯤꯅꯦ ꯑꯗꯨꯝ ꯕꯁ ꯑꯅꯤ ꯑꯍꯨꯝꯗꯤ ꯑꯗꯨꯝ ꯊꯧꯔꯛꯑꯅꯤ ꯑꯉꯥꯡ ꯃꯌꯥꯝꯣ ꯂꯣꯠꯇ ꯍꯥꯞꯆꯤꯜꯂꯒ ꯑꯗꯨꯗꯒꯤꯗꯤ ꯀꯩꯅꯣ ꯌꯨꯅꯤꯚꯔꯁꯤꯇꯤꯒꯤ ꯂꯥꯏꯔꯤ ꯈꯠꯂꯕ ꯕꯁ ꯑꯃꯅꯤ ꯑꯗꯨꯝ ꯊꯧꯛꯅꯤ ꯑꯗꯨꯃꯥꯏꯅ ꯍꯪꯒꯠ ꯍꯟꯊ ꯍꯒꯠ ꯍꯟꯊ ꯄꯠꯆꯠ ꯁꯥꯟꯅꯕꯗꯣ ꯑꯗꯨꯅꯁꯨ ꯃꯦꯟ ꯄ꯭ꯔꯣꯕ꯭ꯂꯦꯝꯗꯨꯣ ꯑꯣꯏꯔꯛꯀꯅꯦꯕ ꯑꯗꯨꯅ ꯐꯖꯅ ꯇꯥꯟꯅꯍꯧꯕꯀꯣ
ꯑꯗꯒꯤ ꯑꯗꯨ ꯑꯗꯨꯒꯤ ꯑꯩꯈꯣꯏꯒꯤ ꯊꯣꯛ ꯂꯩꯕꯥꯛ ꯀꯤꯟꯊꯗ꯭ꯔꯤꯉꯩꯒꯤ ꯃꯃꯥꯡ ꯆꯍꯤ ꯑꯍꯨꯝ ꯃꯔꯤ ꯃꯃꯥꯡꯗꯁꯨ ꯑꯩꯈꯣꯏ ꯌꯨꯝꯊꯪꯅꯕꯒꯤ ꯃꯄꯥꯁꯤꯗꯤ ꯃꯣꯏ ꯃꯄꯥꯗꯁꯨ ꯐꯥꯏꯅꯥꯟꯁ ꯆꯥꯎꯅ ꯀꯤꯤꯟꯗꯕ ꯀꯔꯤꯗ
ꯎꯝ
ꯑꯗꯨꯒꯤ ꯀꯤꯟꯊꯕ ꯂꯣꯏꯔ ꯃꯇꯨꯡꯁꯤꯗ ꯅꯨꯃꯤꯗꯥꯡꯗ ꯅꯨꯄꯥ ꯑꯃ ꯒꯥꯔꯤ ꯃꯆꯥ ꯊꯧꯔ ꯂꯥꯛꯄ ꯃꯥꯗꯤ ꯦ ꯃ ꯆ ꯑꯗꯨꯒ ꯄꯨꯟꯅ